ꯑꯣ
ꯇꯥꯕ꯭ꯔꯣ
ꯑ ꯑꯗꯑ
ꯑꯣ ꯀꯔꯤ ꯇꯧꯔꯒ ꯂꯩꯕ꯭ꯔꯥ
ꯇꯨꯝ ꯂꯩꯗ
ꯃꯦ ꯍꯧꯖꯤꯛ ꯄꯨꯡꯣ ꯀꯌꯥꯝ ꯉꯟꯅ ꯍꯧꯒꯠꯂꯒꯦ ꯉꯁꯤ ꯍꯧꯖꯤꯛ ꯇꯨꯝꯃꯤꯁꯦ
ꯑ ꯉꯔꯥꯡ ꯑꯁꯕꯣꯛ ꯌꯦꯡꯕꯤꯕ ꯍꯧꯒꯠꯄ ꯉꯝꯗ꯭ꯔꯤꯅꯤ
ꯉꯔꯥꯡ ꯀꯔꯤ ꯀꯔꯤ ꯀꯅꯥ ꯀꯅꯥ ꯁꯥꯟꯅꯕ꯭ꯔꯣ
ꯍꯣꯡꯒꯦ
ꯍꯥꯥ
ꯈꯥꯡꯗꯦꯅꯦ ꯑꯗꯨ ꯑꯗꯨꯗꯣ ꯑꯩ ꯄꯥꯡꯉ ꯌꯦꯡꯉꯅꯦ
ꯂꯣꯏꯔꯦ ꯅꯪꯁꯨ ꯕꯣꯜ ꯌꯦꯡꯉꯒ ꯀꯔꯤ ꯀꯔꯤꯁꯨ ꯁꯞꯄꯣꯔꯠ ꯇꯧ ꯀꯟꯇ꯭ꯔꯤꯁꯨ ꯁꯞꯄꯣꯔꯠ ꯇꯧꯗ꯭ꯔꯒ ꯄꯪꯌꯦꯡ ꯌꯦꯡꯕ꯭ꯔꯣ ꯅꯨꯄꯥꯥ ꯃꯥꯥꯟꯗ ꯀꯣ ꯍꯥꯥ ꯑꯩꯔꯣ ꯑꯩꯔꯣ ꯇꯥꯕ꯭ꯔꯣ ꯍꯜꯂꯣ ꯍꯜꯂꯣ ꯍꯜꯂꯣ